ꯇꯥꯏꯀꯣ
ꯍꯣꯏ ꯇꯥꯏꯍꯦ
ꯑꯣ ꯀꯔꯤ ꯇꯧꯔ ꯂꯩꯕ꯭ꯔꯣ
ꯍꯧꯟꯖꯤꯛꯅ ꯑ ꯍꯜꯂꯛꯑꯒ ꯆꯥꯛ ꯆꯥꯒꯦ ꯈꯟꯕ ꯑꯗꯨ ꯆꯥꯅꯤꯡꯗꯕ ꯑꯗꯨꯒꯤ
ꯑꯣ ꯆꯥꯛꯇꯤ ꯊꯣꯡꯕ ꯂꯣꯏꯔꯕ
ꯍꯣꯏ ꯏꯆꯦꯅ ꯊꯣꯡꯉꯒ ꯂꯩꯔꯝꯃꯦ
ꯑꯣ ꯀꯔꯤ ꯏꯟꯁꯥꯟ ꯊꯣꯡꯒꯔꯩꯅꯣ
ꯌꯦꯟꯁꯥꯡ ꯉꯥ ꯊꯣꯡꯕ ꯃꯥꯜꯂꯦ
ꯉꯥ ꯑꯣ ꯑꯗꯨꯗꯤ ꯉꯁꯤꯗꯤ ꯈꯔ ꯍꯥꯎꯋꯤꯅꯦꯀꯣ
ꯁꯤꯗꯤ ꯈꯤꯇꯪ ꯍꯥꯎꯋꯦ ꯍꯣꯏ ꯉꯔꯥꯡ ꯅꯍꯥꯟꯗꯒꯤꯗꯤ ꯀꯣ
ꯈꯤꯇꯪ ꯍꯥꯏꯌꯦ ꯎꯝ ꯀꯣ ꯀꯣ ꯑꯁꯤꯗꯄꯤꯌꯣ
ꯅꯣꯏ ꯆꯥꯔꯕ
ꯑꯩꯈꯣꯏ ꯍꯣꯏ ꯍꯧꯖꯤꯛꯇ ꯆꯥꯔꯦ ꯑꯩꯈꯣꯏꯁꯨ
ꯑꯣ
ꯍꯧꯖꯤꯛꯇ ꯆꯥꯈ꯭ꯔꯦ ꯆꯥꯔꯒ ꯃꯄꯥꯟꯗ ꯏꯁꯤꯡ ꯏꯁꯤꯡ ꯂꯥꯛꯄꯒꯤ ꯃꯄꯥꯟꯗ ꯑꯗꯨꯝ ꯂꯦꯄ꯭ꯔꯒ ꯏꯁꯤꯡꯗꯨ ꯌꯦꯡꯕ꯭ꯔꯥ ꯂꯩꯕꯅꯤ
ꯑꯣ ꯑꯣ ꯏꯁꯤꯡ ꯂꯩꯕ ꯈꯣꯏꯔꯣ ꯏꯁꯤꯡ ꯌꯣꯟꯕ ꯈꯣꯏ ꯂꯥꯛꯄ꯭ꯔꯣ
ꯑ ꯏꯁꯤꯡ ꯌꯣꯟꯕꯈꯣꯏ ꯅꯠꯇꯦ ꯉꯁꯤꯗꯤ ꯁꯄ꯭ꯂꯥꯏ ꯂꯥꯛꯄ ꯏꯁꯤꯡꯗꯣ ꯉꯥꯁꯤ ꯁꯄ꯭ꯂꯥꯏ ꯂꯥꯛꯄꯀꯣ
ꯑꯣ
ꯑ ꯑꯈꯣꯏꯗ ꯑ
ꯉꯁꯤꯗꯤ ꯀꯔꯤ ꯇꯧꯒꯦ ꯍꯥꯏꯅ ꯈꯜꯂꯦ ꯌꯨꯝꯗ ꯑꯗꯨꯝ ꯂꯩꯒꯦꯔꯥ
ꯍꯣꯏ ꯌꯨꯝꯗ ꯑꯗꯨꯝ ꯂꯩ ꯂꯩꯒꯅꯤ ꯑꯃꯨꯛꯀ ꯉꯁꯤ ꯑꯗꯨꯒ ꯍꯌꯦꯡ ꯉꯁꯤꯒ ꯍꯌꯦꯡ ꯉꯥꯛꯇꯅꯤ ꯑꯩꯈꯣꯏꯅ ꯋꯥꯔꯤ ꯁꯥꯅꯤꯡꯉꯥꯏ ꯑꯗꯨ ꯋꯥꯔꯤ ꯐꯖꯅ ꯁꯥꯒꯦꯅ ꯈꯜꯂꯒ ꯂꯩ ꯑꯩꯗꯤ
ꯑꯥ ꯋꯥꯔꯤꯁꯦ ꯐꯖꯅ ꯁꯥꯎꯕꯀꯣ ꯃꯇꯝ ꯂꯩꯔꯀꯥꯟꯗ
ꯎꯝ ꯃꯇꯝ ꯑꯥ ꯂꯩꯔꯁꯨ ꯃꯣꯏꯅ ꯑꯁ ꯑꯁꯤ ꯋꯥꯔꯤ ꯁꯥꯕ ꯂꯣꯏꯈ꯭ꯔꯗꯤ ꯌꯥꯗ꯭ꯔꯦꯅꯦ ꯑꯗꯨꯒꯤ ꯑꯩꯒꯤ ꯐꯨꯜ ꯗꯦ ꯄꯤ ꯊꯣꯔꯒ ꯀꯣ ꯑꯁꯤꯗ ꯑꯣꯏꯅ ꯐꯖꯅ ꯅꯣꯏꯕꯨ ꯋꯥꯔꯤ ꯁꯥꯒꯦ ꯂꯧꯕꯅꯦ ꯑꯩꯁꯦ
ꯍꯣꯏ
ꯅꯨꯉꯥꯏꯕꯅꯤ ꯍꯦ ꯑꯩꯒꯤ ꯄꯨꯟꯁꯤꯁꯨ
ꯋꯥꯔꯤ ꯁ ꯁꯥꯔꯒ ꯑꯃꯨꯛꯀꯥ
ꯀꯔꯤ ꯊꯣꯛꯁꯤꯔꯗꯤ ꯈꯪꯗꯦ ꯑꯗꯨ ꯋꯥꯔꯤꯗꯤ ꯑꯗꯨꯝ ꯁꯥꯔꯒ ꯂꯩꯔꯦꯅꯦ
ꯀꯔꯤ ꯃꯊꯦꯜ ꯍꯣꯏ
ꯑ ꯑꯩꯈꯣꯏ ꯍꯪꯉꯁꯤ ꯁꯪꯁꯥ ꯆꯥꯏ ꯑ ꯆꯥꯏꯌꯦ ꯉꯔꯥꯡꯒꯤ ꯉꯔꯥꯡ ꯃꯣꯏꯅ ꯄꯨꯔꯛꯄ ꯑꯗꯨ ꯍꯧꯖꯤꯛꯁꯨ ꯆꯥꯔꯤꯅꯦ ꯉꯔꯥꯡ ꯆꯥꯕ ꯂꯣꯏꯗꯕꯒꯤ
ꯁꯟꯁꯥꯗꯤ ꯍꯥꯎꯅꯤꯅꯦ
ꯎꯝ ꯍꯥꯎꯋꯦ
ꯁꯤꯗꯗꯤ ꯑꯩꯈꯣꯏꯔꯣꯝꯗꯤ ꯖꯟꯁꯥꯗꯤ ꯐꯪꯗꯦꯕꯀꯣ
ꯅꯣꯏꯔꯣꯝꯗꯗꯤ ꯐꯪꯗꯦ
ꯍꯣꯏ ꯑꯩ ꯂꯩꯕ ꯃꯐꯝꯗꯗꯤ ꯐꯪꯗꯦꯅ
ꯎꯝ
ꯀꯩꯅꯣ ꯁꯟꯁꯥ ꯅꯠꯇꯕ ꯏꯔꯣꯏꯗꯤ ꯐꯪꯉꯦ ꯔꯣꯏꯗ ꯑ ꯑꯗꯨ ꯑꯩꯁꯨ ꯁꯟꯁꯥꯅꯗꯤ ꯍꯥꯎꯋꯦꯅꯀꯣ
ꯎꯝ ꯑꯁ ꯑꯩꯈꯣꯏꯅꯤꯁꯦ ꯅꯪꯒꯤ ꯑꯗ ꯅꯪꯒꯤ ꯃꯤꯗꯤ ꯋꯥꯔꯤ ꯁꯥꯗ꯭ꯔꯤꯕ꯭ꯔꯣ
ꯑꯣ ꯍꯣꯏ ꯃꯥ ꯍ ꯀꯇ꯭ꯔꯤ ꯃꯥꯂꯦ ꯏꯕ꯭ꯔꯦ ꯅꯒꯂꯒ ꯀꯣ ꯇꯔ ꯀ
ꯃꯥꯗꯤ ꯀꯔꯤ ꯊꯕꯥꯛ ꯇꯧꯕ꯭ꯔꯥ ꯌꯨꯝꯗ ꯂꯩꯕ꯭ꯔꯥ
ꯃꯥꯁꯨ ꯁꯤ ꯑꯦꯟ ꯑꯦꯛꯁꯁꯦ ꯇꯧꯋꯦ
ꯎꯝ
ꯍꯣꯏ
ꯑꯗꯨꯅꯕꯅꯤ ꯃꯥꯁꯨ ꯑꯗꯨꯗ ꯂꯩꯕ ꯃꯥꯜꯂꯦꯅꯦ ꯑꯗꯨꯗꯤ ꯑꯥꯗ ꯀꯦꯄꯤꯇꯥꯜꯗ
ꯍꯣꯏ ꯍꯣꯏ ꯀꯦꯄꯤ ꯇꯧ ꯃꯥ ꯃꯥꯅ ꯀꯦꯗ ꯂꯩꯕ ꯀꯦꯗ
ꯎꯝ ꯑꯗꯨꯗꯤ ꯅꯪ ꯌꯥꯝ ꯈꯪꯅꯝꯅꯤ
ꯅꯥꯛꯑ ꯑꯩ ꯂꯩꯐꯝꯒꯀꯣ ꯑꯩ ꯑꯦꯝꯗ ꯂꯩ ꯃꯥ ꯀꯦꯗ ꯂꯩ
ꯎꯝ ꯎꯝ ꯐꯩꯅꯦ ꯑꯗꯨꯗꯤ
ꯍꯣꯏ
ꯑꯗꯨꯗꯤꯗꯒꯤ ꯊꯦꯡꯅꯕ ꯃꯥꯂꯦꯀꯣ ꯑꯗꯨꯗꯤꯀꯣ
ꯐꯠꯇꯦ ꯀꯣꯂꯦꯖ ꯍꯥꯟꯅ ꯀꯣꯂꯦꯖ ꯃꯇꯝꯗꯒꯤ ꯊꯦꯡꯅꯈ꯭ꯔꯦ
ꯑꯣ ꯑꯗꯨꯅ ꯃꯅꯤ ꯆꯠꯃꯤꯟꯅꯕ꯭ꯔꯥ ꯑꯗꯨꯗ ꯂꯥꯛꯃꯤꯟꯅꯕ꯭ꯔꯥ
ꯑ ꯃꯥꯅ ꯍꯥꯟꯅ ꯑꯩꯅ ꯍꯥꯟꯅ ꯑꯩ ꯃꯥꯅ ꯍꯥꯟꯅ ꯗꯦꯜꯂꯤꯗꯤ ꯆꯪꯉꯦ ꯑꯩꯗꯤ ꯃꯄꯥꯟꯗ ꯑꯇꯣꯞꯄꯗ ꯂꯩꯕ ꯒꯨꯖꯔꯥꯠꯇ ꯀꯣ
ꯎꯝ ꯎꯝ ꯅꯪ ꯒꯨꯖꯔꯥꯠꯇ ꯂꯩꯔꯕ ꯀꯔꯤ ꯇꯧꯕ꯭ꯔꯣ ꯊꯕꯛ ꯇꯧꯕ꯭ꯔꯣ
ꯍꯣꯏ
ꯑꯣꯖꯥ ꯑꯣꯏꯕ꯭ꯔꯥ ꯎꯝ
ꯋꯥꯕꯒꯤ ꯇꯣꯛꯈ꯭ꯔꯕ ꯑꯩ ꯇꯟꯕꯀꯣ ꯑꯗꯨꯗ ꯍꯥꯏꯗꯤ ꯑꯌꯥꯝꯕ ꯃꯤ ꯕꯦꯖ ꯑꯣꯏꯕ ꯅ ꯅꯟ ꯚꯦꯖꯁ ꯑꯌꯥꯝꯕ ꯐꯪꯗꯕꯀꯣ ꯑꯗꯨꯒꯤ ꯋꯥꯕ
ꯎꯝ ꯑꯗꯨ ꯁꯦꯂꯔꯤꯒꯨꯝꯗꯤ ꯌꯥꯕ꯭ꯔꯥ
ꯍꯣꯏ ꯑꯗꯨꯝ ꯌꯥꯕꯗꯤ ꯌꯥꯏ ꯑꯗꯨꯏꯁꯨ ꯑꯩꯈꯣꯏꯗꯤ ꯍꯥꯏꯗꯤ ꯑꯩꯈꯣꯏ ꯅꯥꯒꯥ ꯑꯩꯈꯣꯏꯗꯤ ꯁꯥ ꯆꯥꯕ ꯃꯤꯅꯤꯅ ꯅꯟ ꯚꯦꯖꯛ ꯚꯦꯖ ꯈꯛꯇꯤ ꯆꯥꯝ ꯃꯐꯝꯗ ꯂꯩꯕ ꯌꯥꯗ꯭ꯔꯦꯅ
ꯗꯄꯁꯨ ꯆꯨꯝꯃꯦ ꯑꯩꯈꯣꯏ ꯂꯩꯔꯁꯨ ꯍꯞꯇꯥ ꯑꯃ ꯑꯅꯤꯗ ꯆꯥꯗ꯭ꯔꯗꯤꯀꯣ
ꯍꯣꯏ
ꯑꯩꯈꯣꯏꯁꯦ
ꯀꯩꯅꯣꯅꯦ ꯎꯝ ꯑꯗꯨꯒ ꯑꯗꯨꯗꯗꯤ ꯑꯩꯈꯣꯏꯒꯤ ꯃꯤꯁꯨ ꯌꯥꯝꯗꯕꯩꯀꯣ ꯑꯩꯈꯣꯏ ꯑꯩꯈꯣꯏꯕꯨꯁꯨ ꯍꯥꯏꯗꯤ ꯌꯦꯡꯊꯤꯑꯦꯕ ꯃꯣꯏꯁꯦ ꯑꯗꯨꯝ ꯑꯩꯈꯣꯏꯕꯨ
ꯍꯥ ꯀꯣꯅꯥ ꯂꯩꯇꯦꯅꯦ ꯃꯍꯤ ꯂꯩꯇꯦ ꯉꯁꯤꯒꯤꯗꯤ ꯑꯁꯤ ꯇꯧꯈ꯭ꯔꯕꯒꯤ ꯑꯗꯨ ꯑꯗꯨꯝ ꯇꯧꯔ ꯂꯥꯛꯇꯦ ꯎꯝ ꯂꯥꯛꯇꯦꯕ ꯑꯁꯤ ꯆꯥꯎꯕꯒꯤ ꯎꯝ ꯎꯝ ꯂꯥꯛꯇꯦ ꯂꯧꯊꯣꯛꯑꯣ ꯍꯥꯏꯁꯤꯀꯣ ꯎꯝ
ꯀꯔꯤꯅꯣ ꯅꯣꯏ ꯆꯥꯔꯤ ꯗꯨꯅ
ꯑ ꯑꯩꯈꯣꯏ ꯌꯨ ꯄꯤꯅꯤꯗ ꯀꯣꯀꯣꯅꯠꯇꯣ ꯎꯝ ꯚꯣꯏ ꯃꯍꯤ ꯂꯩꯇꯦꯀꯣ ꯎꯝ ꯑꯗꯨ ꯑꯩꯅ ꯀꯔꯤꯅꯣ ꯀꯥꯎꯈ꯭ꯔꯕ ꯑꯩꯗꯣ ꯑꯗꯨ ꯑꯩꯈꯣꯏ ꯀꯣꯀꯉꯠꯁꯦ ꯈꯔ ꯍꯥꯔꯠꯗꯤ ꯑꯣꯏꯈ꯭ꯔꯕ ꯇꯦꯟꯗꯔ ꯂꯧꯗꯤ ꯂꯧꯅꯤ ꯑꯗꯨ ꯑꯣꯏꯔꯁꯨ ꯍꯥꯔꯠ ꯑꯣꯏꯈ꯭ꯔꯕꯒꯤ ꯃꯍꯤ ꯊꯣꯛꯇꯤ ꯊꯣꯛꯑꯦ ꯑꯩꯅ ꯀꯧꯈ꯭ꯔꯕ ꯑꯩꯒꯤ ꯏꯆꯦꯒꯤ ꯅꯨꯄꯥꯉꯣꯟꯗ ꯄꯤꯅꯤꯡꯉꯥꯏ ꯀꯧꯈ꯭ꯔꯒ ꯑꯩꯅ ꯂꯣꯏꯅꯃꯛ ꯊꯛꯈ꯭ꯔꯕ
ꯍꯥ
ꯑꯗꯨꯒꯤ ꯃꯥꯅ ꯃꯍꯤ ꯃꯍꯤꯗꯤ ꯍꯡꯕꯀꯣ ꯂꯩꯇꯦ ꯍꯥꯏꯕꯅꯤꯗ ꯑꯩꯅ ꯁꯨꯀꯧ ꯀꯧꯈ꯭ꯔꯦ ꯑꯩꯁꯦ ꯅꯪꯕꯨ ꯋꯥꯔꯤ ꯁꯥꯕꯒꯤꯅꯤ ꯁꯤꯁꯨ
ꯍꯝ
ꯋꯥꯔꯤ ꯁꯥ ꯁꯥꯔꯒ ꯀꯎꯈ꯭ꯔꯦꯅꯦ ꯄꯨꯟꯁꯤꯁꯦ ꯆꯠ ꯆꯠꯇꯧꯗꯣ ꯍꯧꯖꯤꯛꯀꯪ
ꯍꯥ
ꯄꯨꯟꯁꯤꯗ ꯖꯠ ꯖꯠ ꯇꯧꯕꯅꯦ ꯑꯩ ꯍꯧꯖꯤꯛꯀꯥꯟ
ꯑꯥ
ꯅꯪꯅ ꯍꯥꯏꯕꯗꯣ ꯁꯤ ꯑꯦꯟ ꯑꯦꯁ ꯍꯥꯏꯕꯗꯣ ꯑꯩ ꯀꯧꯏꯅꯦ ꯀꯔꯤ ꯀꯔꯤꯗꯔ ꯗꯕ꯭ꯂꯤꯎ ꯑꯦꯟ ꯑꯦꯁꯇꯤ ꯈꯪꯉꯦ ꯁꯤ ꯑꯦꯅ ꯑꯦꯁꯇꯤ ꯑꯩ ꯈꯪꯗꯦ ꯑꯣ ꯑꯣ ꯑꯣ ꯑ
ꯈꯪꯉꯦ ꯈꯪꯉꯦ ꯐꯅꯦ ꯋꯥꯔꯝꯃꯅꯤꯗ ꯑꯗꯨꯗꯗꯤ
ꯍꯥ
ꯑꯗꯨ ꯀꯝꯄꯅꯤꯗꯗꯤ ꯋꯥꯔꯝꯒꯅꯦꯕ ꯃꯥꯁꯦ
ꯍꯣꯏ ꯈꯤꯇꯪ ꯋꯥꯏ ꯍꯥꯏ ꯋꯥꯕꯗꯤ ꯆꯍꯤ ꯑꯃ ꯁꯨꯔꯕꯅꯦ
ꯑ ꯆꯍꯤ ꯃꯥ ꯁꯨꯔꯗꯤ ꯌꯥꯗꯤ ꯌꯥꯏ ꯑꯩꯗꯤ ꯑꯗꯨꯗꯗꯤ ꯋꯥꯃꯟꯈ꯭ꯔꯦꯅ ꯈꯟꯕ
ꯍꯥꯥ
ꯑꯗꯨꯗꯤ ꯋꯥꯃꯟꯈ꯭ꯔꯦꯅ ꯈꯜꯂꯦꯕ ꯑꯩꯗꯤ
ꯍꯣꯏ ꯃꯥꯁꯨ ꯑꯇꯣꯞꯄ ꯑꯃꯨꯛꯀ ꯊꯤꯒꯦ ꯍꯥꯏꯅ ꯈꯟꯕ ꯃꯥꯜꯂꯦ
ꯑꯣ ꯃꯣꯏ ꯑ ꯇꯣꯄꯅ ꯆꯕꯅ ꯐꯥꯎꯅꯤꯗ ꯑꯩꯈꯣꯏꯒꯤꯔꯤ ꯐ꯭ꯔꯦꯟ ꯃꯦꯅꯦꯖꯔꯒꯨꯝꯕꯁꯨ ꯑꯣꯟꯕ ꯂꯩꯕꯅꯦ
ꯎꯝ
ꯑꯁꯦ ꯊꯕꯛ ꯀꯨꯏꯅ ꯇꯧꯈ꯭ꯔꯕꯗꯣ ꯆꯍꯤ ꯃꯉꯥꯔꯥ ꯇꯔꯨꯛꯔ ꯇꯧꯋꯦ ꯃꯥꯁꯨ ꯑꯗꯨꯒ ꯍꯧꯖꯤꯛꯇꯤ ꯃꯦꯅꯦꯖꯔ ꯑꯣꯏꯈ꯭ꯔꯦ ꯑꯩꯈꯣꯏ ꯔꯣꯡꯃꯩꯒꯤ ꯃꯤ ꯅꯨꯄꯥꯅꯤ
ꯑꯣ ꯑꯣ
ꯑꯗꯨ ꯑꯩꯕꯨꯁꯨ ꯎꯝ ꯑꯩꯈꯣꯏ ꯆꯥꯡꯕ ꯀꯥꯟꯗ ꯑꯩꯈꯣꯏꯒꯤ ꯃꯤꯒꯨꯝꯕ ꯑꯩꯒꯤ ꯏꯅꯥꯎꯅꯨꯄꯥꯒꯨꯝꯕꯗꯨꯁꯨ ꯅꯣꯏ ꯂꯥꯛꯅꯤꯡꯗ꯭ꯔꯗꯤ ꯂꯥꯛꯑꯣꯅ ꯑꯗꯨ ꯍꯥꯏꯕꯅꯦ ꯃꯥꯁꯦ
ꯑ
ꯑꯗꯨꯗ ꯑꯗꯨꯗꯤ ꯑꯩꯈꯣꯏ ꯆꯠꯇꯦ ꯋꯥꯏ ꯍꯥꯏꯕꯗꯣ ꯈꯪꯉꯦꯕ ꯑꯩꯈꯣꯏ ꯋꯥꯔꯒ ꯃꯣꯏꯒꯤꯁꯦ ꯄꯩꯁꯥꯁꯨ ꯄꯤꯗꯤ ꯄꯤ ꯑꯗꯨ ꯑꯣꯏꯔꯁꯨ ꯑꯋꯥꯕ ꯈꯟꯕꯗꯤ ꯑꯥꯗꯒꯤ ꯐꯥꯕꯀꯣ ꯑꯇꯣ ꯐꯥꯎ ꯄ ꯑꯗꯨꯗꯤ ꯍꯣꯏ ꯆꯀꯦ ꯑꯁ ꯑꯥ ꯑꯗ ꯊꯕꯛ ꯇꯧꯕ ꯀꯥꯟꯗ ꯌꯥꯝ ꯋꯥꯕꯅꯤꯀꯣ ꯅꯪꯅ ꯇꯧꯄ ꯃꯐꯝꯗꯨꯗ ꯀꯗꯥꯏꯗꯔꯀꯣ ꯑꯗꯨ ꯑꯗꯨ ꯁꯠꯗ ꯍꯥꯏꯣ
ꯎꯝ ꯑꯩꯗꯣ ꯎꯝ ꯣꯡꯒꯥꯎꯗ ꯡꯒꯥꯎ
ꯍ ꯍ ꯍ ꯍꯥꯏꯕꯅꯦ ꯅꯪꯒꯤ ꯀꯝꯄꯅꯤꯗꯨꯅꯦ
ꯑ ꯑꯣ ꯑꯩ ꯀꯝꯄꯅꯤꯗꯣ ꯀꯩꯅꯣ ꯎꯆꯦꯛ ꯎꯆꯦꯛ ꯃꯃꯤꯡ ꯈꯪꯕ꯭ꯔꯥ ꯐꯦꯜꯀꯣꯟ ꯍꯥꯏꯕꯗꯣ
ꯑ ꯑꯗꯨ ꯇꯧꯔꯨꯅ ꯑꯁ ꯅꯪꯁꯨꯨ ꯆꯦꯟꯖ ꯇꯧ ꯍꯦꯗꯨꯗꯤ
ꯀꯔꯤꯒꯤꯅꯣ
ꯌꯥꯝꯔꯣꯏꯍꯦ ꯑꯗꯨꯗꯗꯤ
ꯍꯣꯏ ꯑꯗꯨꯑꯣꯏꯁꯨ ꯅꯨꯡꯉꯥꯏꯕ ꯊꯕꯛꯇꯣ ꯑꯩꯗꯤ ꯊꯕꯛ ꯅꯨꯡꯉꯥꯏꯕ ꯃꯐꯝ ꯊꯤꯕ
ꯎꯝ ꯍꯣꯏ
ꯑꯩꯈꯣꯏ ꯇꯥꯔꯒꯦꯠ ꯂꯩꯇꯦ ꯄ꯭ꯔꯦꯁꯔ ꯂꯩꯇꯦ ꯑꯗꯨꯝ ꯑꯩꯈꯣꯏ ꯀꯨꯁꯤ ꯀꯨꯁꯤ ꯇꯧꯕ ꯕꯦꯛ ꯑꯣꯐꯤꯁꯀꯤꯅꯦꯕ ꯑꯩꯒꯤꯁꯦ
ꯑꯁ ꯑꯗꯨ ꯑꯣꯏꯔꯁꯨ ꯋꯥꯛꯀꯤꯡ ꯑꯥꯋꯥꯔꯁꯁꯤ ꯌꯥꯝꯗ ꯁꯤꯈ꯭ꯔ
ꯍꯔꯀꯤ ꯑꯩꯠ ꯈꯛꯇꯅꯦ
ꯎꯝ
ꯑꯩꯠ ꯂꯩꯔꯦ ꯑꯩꯠ ꯑꯥꯋꯥꯔꯁ ꯂꯩꯔꯦ ꯑꯗꯨꯒ ꯃꯟꯗ ꯑꯅꯤꯔꯛ ꯄꯦꯗ ꯂꯤꯐ ꯂꯩꯕꯅꯦ
ꯑꯣ ꯑꯣ
ꯑꯇꯣꯞꯄꯗꯤ ꯋꯥꯟ ꯗꯦ ꯈꯛꯇꯅꯦꯕ ꯃꯟꯗ ꯑꯇꯣꯞꯄ ꯀꯝꯄꯅꯤ ꯈꯣꯏꯗꯤꯀꯣ
ꯑꯁ ꯅꯠꯇꯦ ꯍꯥꯏꯦ ꯇꯣꯞꯄ ꯀꯝꯄꯅꯤꯗ ꯇꯨ ꯂꯩꯅꯦ ꯍꯥꯏꯌꯦ ꯅꯪ ꯑꯇꯣꯞꯄꯗ ꯆꯠꯂꯣꯀꯣ ꯑꯗꯨꯗ ꯌꯥꯝ ꯂꯩꯒꯅꯨꯀꯣ ꯅꯪꯒꯤ ꯐꯌꯨꯆꯔ ꯍꯪꯒꯅꯤ
ꯍꯥꯥ
ꯅꯪꯒꯤ ꯐ꯭ꯌꯨꯆꯔ ꯃꯥꯡꯒꯅꯤꯕ ꯑꯗꯨꯗ ꯂꯩꯔꯗꯤ
ꯑꯩꯁꯨ ꯀꯩꯅꯩꯅꯣꯗ ꯁꯦꯜ ꯁꯦꯜꯁꯤꯁꯨ ꯇꯧꯔꯝꯃꯦ ꯌꯣꯟꯕꯗꯁꯨ ꯀꯣ
ꯎꯝ
ꯑ ꯑꯁ ꯋꯥꯕꯒꯤ ꯇꯣꯛꯄ
ꯅꯪ ꯑꯗꯨ ꯀꯝꯄꯅꯤ ꯈꯔ ꯇꯧꯕ ꯋꯤꯄ꯭ꯔꯣꯒꯨꯝꯕ ꯀꯣ
ꯎꯝ
ꯎꯄ꯭ꯔꯣꯒꯨꯝꯕ ꯖꯝꯄꯦꯛꯒꯨꯝꯕ ꯑꯗꯨꯒꯨꯝꯕꯗ ꯆꯠꯂꯣ
ꯑꯣ
ꯀꯝꯄꯅꯤ ꯑꯆꯧꯕꯗ ꯆꯠꯄꯅ ꯂꯩꯕꯥꯛ ꯐꯥꯕꯅꯦ ꯐ꯭ꯌꯨꯆꯔꯒꯤꯗꯃꯛ ꯌꯥꯝ ꯐꯕꯅꯦ ꯅꯪ ꯑꯗꯨꯗ ꯇꯧ꯭ꯔꯣꯏ ꯈꯜꯂꯒ ꯋꯤꯄ꯭ꯔꯣꯒꯨꯝꯕ ꯖꯝꯄꯩꯒꯨꯝꯕꯗꯗꯤꯅꯦ ꯁꯇꯔꯗꯦ ꯁꯟꯗꯦꯁꯨ ꯐꯤꯛꯁ ꯄꯤꯒꯅꯦ ꯑꯗꯨꯒ ꯋꯥꯛꯀꯤꯡꯁꯨ ꯏꯟꯚꯥꯏꯔꯣꯟꯃꯦꯟꯁꯨ ꯌꯥꯝ ꯅꯨꯡꯉꯥꯏꯒꯅꯤ ꯂꯣꯏꯅꯃꯛ ꯂꯣꯏꯅꯃꯛ ꯐꯥꯕꯅꯦ ꯑꯗꯨꯝ ꯖꯦꯟꯄꯦꯛꯇꯗꯤ ꯈꯔ ꯋꯥꯒꯅꯤ ꯍꯧꯖꯤꯛꯀꯥꯟꯗꯤ ꯑ ꯍꯥꯏꯕꯗꯤ ꯃꯣꯏꯁꯦ ꯀꯔꯤꯅꯣ ꯇꯧꯅꯦꯕ ꯎꯝ
ꯃꯣꯏꯁꯦ
ꯍꯣꯏ
ꯋꯥꯟ ꯐꯥꯏ ꯅꯠꯇꯅ ꯄꯤꯌꯦꯕ ꯀꯦꯞꯇꯣ ꯑꯗꯨꯒꯤ ꯋꯥꯕꯅꯦ ꯄꯨꯡ ꯂꯩꯏꯄ꯭ꯔꯒꯨꯝꯕ ꯗꯕꯂꯤꯎ ꯑꯦꯟ ꯑꯦꯁꯒꯨꯝꯕ ꯀꯣ
ꯎꯝ ꯍꯣꯏ
ꯑꯗꯨ ꯅꯪꯅ ꯂꯥꯏꯕ ꯖꯣꯕ ꯇꯧꯒꯦ ꯍꯥꯏꯔꯗꯤ ꯁꯦꯜꯁ ꯁꯦꯜꯁ ꯀꯨꯝꯕꯗ ꯆꯍꯤ ꯑꯃꯒꯨꯝꯕ ꯂꯩꯌꯣ ꯅꯠꯇ꯭ꯔꯒ ꯑꯗꯨ ꯀꯝꯄꯅꯤꯅ ꯍꯧꯖꯤꯛ ꯂꯩꯕꯗ ꯑꯥ ꯆꯍꯤ ꯑꯃ ꯑꯅꯤ ꯂꯩꯔ ꯀꯂꯦꯛꯁꯟꯒꯨꯝꯕꯗꯨꯁꯨ ꯇ꯭ꯔꯥꯏ ꯇꯧꯑꯣ
ꯎꯝ
ꯑꯦ ꯀꯝꯄꯅꯤꯅ ꯐꯖ ꯐꯖꯕ ꯍꯥꯏꯌꯅ
ꯃꯥꯗ ꯃꯈꯣꯏꯁꯨ ꯀꯂꯦꯛꯁꯟꯗ ꯇꯧꯋꯦ ꯌꯥꯝꯅ ꯂꯩ
ꯑ ꯑꯗꯨꯒꯤ ꯑꯗꯨꯗ ꯆꯠꯂ ꯑꯗꯨꯗꯣ ꯅꯪ ꯇꯧꯕꯧꯕ ꯎꯆꯦꯛ ꯃꯐꯝꯗꯨꯗꯗꯤꯀꯣ ꯁꯦꯂꯔꯤꯁꯨ ꯌꯥꯝꯗꯦ
ꯎꯝ ꯎꯝ
ꯐ꯭ꯌꯨꯆꯔ ꯂꯩꯇꯕꯅꯦ ꯑꯩꯁꯨ ꯅꯍꯥꯟ ꯊ꯭ꯔꯤ ꯃꯟꯁ ꯇꯧꯔ